ꯂꯑꯣ ꯇꯥꯕꯔꯣ
ꯑꯥ ꯑ ꯇꯥꯏ
ꯎꯝ
ꯀꯩꯩꯅ ꯅꯪꯟꯅ ꯇꯧꯔꯨꯄ ꯀꯥꯟꯗ ꯌꯥꯗ꯭ꯔꯤꯁꯦ
ꯑ
ꯎꯝ
ꯎꯝ ꯎꯝ ꯀꯗꯧꯔꯤꯅꯣ
ꯅꯪꯗꯤ ꯀꯅꯥ ꯀꯅꯥ ꯂꯩꯒꯦ
ꯏꯊꯟꯗ ꯂꯩꯗ
ꯑꯣ
ꯏꯃꯥꯟꯅꯕ ꯈꯔꯗꯤ ꯂꯩꯗꯨꯗꯤ ꯂꯩ ꯑꯗꯨ ꯇꯣꯉꯥꯟ ꯂꯩꯕ
ꯑ
ꯐꯗꯔ ꯅꯪꯒꯦ
ꯈꯟꯖꯅꯦ
ꯅꯨꯡꯉꯥꯏꯕꯅꯦ ꯊꯟꯗ ꯂꯩꯕ
ꯎꯝ ꯃꯥ
ꯑꯦ ꯇꯃꯥꯏꯅ
ꯆꯟ ꯂꯩ ꯏꯥꯏ ꯇ ꯏꯣ
ꯑ ꯑꯩ ꯂꯩꯗꯕꯤꯗ ꯅꯊꯟꯗ ꯂꯩꯔꯤꯁꯦ ꯅꯨꯡꯉꯥꯏꯕ
ꯅꯨꯡꯉꯥꯏ
ꯑꯩ ꯑꯩ ꯂꯩꯔꯗꯦ
ꯅꯪ ꯍꯔꯦꯗꯤ ꯅꯨꯡꯉꯥꯏꯔꯣꯏ
ꯀꯩꯒꯤ
ꯑꯩ ꯏꯇꯣꯝꯇ ꯂꯩꯕꯅ ꯅꯨꯡꯉꯥꯏ
ꯑꯦ ꯑꯩ ꯑꯩ ꯂꯥꯛꯀꯦ ꯇꯧꯔꯒ
ꯌꯥꯔꯔꯣꯏꯅꯦ ꯑꯗꯨꯗꯤ
ꯎꯝ ꯂꯥꯛꯅꯤꯡꯉꯗꯤ ꯂꯥꯛꯑꯣꯅ
ꯉꯔꯝꯅꯤꯀꯣ ꯅꯪ ꯑꯩ ꯂꯥꯛꯑꯗꯤ
ꯍꯥꯥ
ꯉꯔꯝꯃꯤꯕꯅꯥ
ꯉꯥꯏꯔꯝꯅꯤꯌꯦ
ꯑ ꯉꯥꯏꯔꯒ ꯂꯩꯒꯅꯤꯕ ꯑꯩ ꯂꯥꯛꯑꯒ
ꯑꯣ ꯀꯃꯥꯏꯅ
ꯑꯦ ꯑꯗꯨꯝ ꯂꯝꯕꯤ ꯂꯝꯄꯥ ꯂꯦꯞꯄ ꯉꯥꯏꯔꯝꯕ ꯌꯥꯏꯅ ꯑꯩ ꯂꯥꯛꯂ
ꯑꯣ ꯉꯥꯏꯔ ꯑꯣꯏꯅ ꯇꯣꯝꯗ ꯂꯥꯛꯇꯣꯏꯕ ꯑꯩꯈꯣꯏ ꯌꯨꯝ ꯃꯐꯝꯁꯨ ꯇꯥꯛꯄꯤꯔꯣꯏ ꯅꯪ ꯑꯗꯨꯝ ꯃꯤ ꯊꯌ ꯂꯗ
ꯌꯥꯏꯅꯦ ꯑ ꯊ ꯑꯦ ꯀꯌꯥꯝ ꯌꯥꯝ ꯂꯨꯗꯣꯏꯅ ꯍꯣꯏ ꯑꯩꯈꯣꯏꯗ ꯄꯨ ꯇ ꯇꯅꯤ
ꯎꯝ ꯐꯔꯅꯦ
ꯌꯥꯗ꯭ꯔꯣ
ꯀꯌꯥꯗꯦ
ꯑꯦ ꯀꯩꯒꯤ
ꯌꯥꯗꯕꯒꯤ
ꯐꯔ ꯂꯧꯔꯗꯤ
ꯎꯝ ꯅꯪ ꯑꯩ ꯑꯩꯅ ꯂꯣꯛꯑꯗꯤ
ꯍꯥꯥ
ꯑꯩꯅ ꯂꯣꯠꯈ꯭ꯔꯗꯤ
ꯑꯦ ꯂꯣꯠꯄ ꯉꯝꯃꯣꯏ ꯅꯨꯄꯥ ꯅꯨꯄꯥ ꯑꯗꯨꯕꯨ ꯅꯨꯄꯤ ꯀꯃꯥꯏꯅ ꯂꯣꯠꯄ ꯉꯝꯗꯣꯏꯅꯣ
ꯎꯝ ꯅꯨꯄꯤ ꯌꯥꯝ ꯁꯤꯡꯕꯅꯤ ꯍꯧꯖꯤꯛꯀꯥꯟ ꯀꯩꯅꯣ ꯍꯥ ꯍꯥ
ꯑꯥ
ꯅꯨꯄꯤ ꯌꯥꯝ ꯁꯤꯡꯕꯅꯦ ꯍꯧꯖꯤꯛ ꯀꯥꯟ ꯈꯩꯅꯣ
ꯇꯤꯡꯉꯦ ꯑꯗꯨ ꯅꯨꯄꯥ ꯅꯨꯄꯥꯅꯗꯤ ꯍꯦꯜꯂꯝꯅꯤꯗ
ꯄꯤꯅꯨꯄꯤꯅꯦ ꯍꯦꯂꯦ
ꯅꯨꯉꯧꯖꯦ ꯑꯩ ꯑꯩ ꯂꯥꯛꯑꯦ ꯍꯥꯏꯕ ꯈꯪꯍꯜꯂꯦ
ꯎꯝ ꯑꯗꯨ ꯅꯪ ꯄ꯭ꯂꯁ ꯀꯌꯥ ꯐꯥꯎ ꯇꯃꯕꯣ
ꯑꯩ ꯀ꯭ꯂꯥꯁ ꯏꯂꯚꯦꯟ ꯕꯥꯎ
ꯏꯂꯚꯦꯟ
ꯎꯝ
ꯎꯪ
ꯑꯂꯚꯦꯟ ꯂꯣꯏꯔꯒ ꯀ꯭ꯂꯥꯁ ꯁꯤꯛꯁ ꯇꯝꯒꯦ ꯇꯧꯔꯤꯅꯤ
ꯌꯥꯝ ꯐꯩꯍꯦ
ꯎꯝ ꯑꯦꯕꯤ ꯁꯤ ꯑꯦꯕꯤ ꯁꯤ ꯀꯥꯎꯕ ꯗꯨꯒꯤ ꯀ꯭ꯂꯥꯁ ꯅꯁꯔꯤꯗ ꯃꯨꯛ ꯀꯥꯖꯤꯔꯥ ꯈꯜꯂꯤꯅꯤ
ꯎꯝ ꯀꯥꯎ ꯀꯥꯎ ꯍꯨꯝ
ꯅꯪ ꯅꯪ ꯅꯪ ꯇꯥꯛ ꯇꯥꯛꯄꯤ ꯔꯣꯏꯗꯔꯣ
ꯑꯩꯁꯨ ꯂꯣꯏ ꯀꯥꯎꯒꯔ꯭ꯦꯗ ꯍꯨꯝ ꯍꯨꯝ
ꯑꯩ ꯇꯥꯛꯄꯤꯒꯦ ꯂꯥ ꯈꯔꯥ ꯈꯔꯥ ꯈꯔ ꯈꯔ ꯈꯔꯥ ꯍꯩꯌꯦ
ꯅꯪ ꯗꯔꯀꯥꯎꯒꯦ ꯍꯥꯏꯗꯥꯏꯅꯦ
ꯑꯗꯣ ꯂꯣꯏꯅꯃꯛꯇꯤ ꯀꯥꯎꯗꯕ ꯈꯔ ꯈꯔꯗꯤ ꯅꯤꯡꯁꯤꯡꯕ
ꯑꯦ ꯍꯦꯍꯦ
ꯑꯩꯅ ꯅꯤꯡꯁꯤꯡꯕꯁꯦ ꯑꯥꯏꯒꯣ ꯑꯜꯐꯥꯕꯦꯠ ꯂꯦꯇꯔ ꯕꯤꯁꯤꯗꯣ ꯑꯥꯏ ꯅꯤꯡꯁꯤꯡꯉꯦ ꯑꯗꯨ ꯑꯜ ꯅꯤꯡꯁꯤꯡꯉꯦ
ꯌꯥꯝ ꯂꯩꯔꯤꯗ ꯏꯍꯤ ꯍꯤꯍꯤ
ꯑ ꯑꯣꯏꯔꯝꯅꯤ
ꯑꯍꯥ ꯑꯗꯤ ꯑꯃꯐꯥꯎ ꯅꯤꯡꯁꯤꯡꯗꯔꯕꯣ
ꯑꯩꯗꯤ ꯂꯣꯏ ꯀꯥꯎꯊꯣꯛꯈ꯭ꯔꯦ